ꯀꯔꯤ ꯇꯧꯕ꯭ꯔꯣ
ꯑꯩꯔꯣ
ꯑꯥ
ꯀꯩꯁꯨ ꯇꯧꯗꯦꯗ
ꯑ ꯆꯠꯆꯥꯔꯕꯣ
ꯎꯝ ꯆꯥꯗꯔ꯭ꯤ ꯆꯥꯛ ꯊꯣꯡꯕ ꯂꯣꯏꯔꯒ ꯇꯦꯔꯦꯁꯇ ꯀꯥꯔꯒ ꯂꯩꯌꯦ ꯌꯥꯝ ꯁꯥꯃꯟꯕꯀꯣ ꯔꯨꯝꯗ
ꯑꯣ ꯀꯔꯤ ꯃꯊꯦꯜ ꯊꯣꯡꯕ꯭ꯔꯣ ꯅꯁꯤꯗꯤ
ꯉꯁꯤꯁꯦ ꯑꯥ ꯉꯁꯤꯗꯤ ꯀꯩꯅꯣ ꯊꯣꯡꯉꯤꯗ ꯑꯆꯝꯕ ꯑꯆꯝꯕꯤ ꯍꯥꯏꯕ꯭ꯔꯥ ꯑꯆꯝꯕ ꯍꯥꯏꯕ꯭ꯔꯥ ꯁꯤꯝꯄꯜ ꯑꯣꯏꯕ ꯏꯟꯁꯥꯡ ꯊꯣꯡꯉꯤꯅꯤ
ꯑꯣ ꯆꯝꯊꯣꯡ ꯊꯣꯡꯕ꯭ꯔꯣ
ꯆꯝꯊꯣꯡꯁꯨ ꯍꯣꯏꯕꯩ ꯑꯣꯏ ꯆꯝꯊꯣꯡ ꯍꯥꯏꯇꯥꯔꯦ
ꯑꯣ
ꯅꯣꯏꯗꯤ ꯆꯥꯔꯕꯣ
ꯎꯝ ꯆꯥꯗꯔꯤꯗꯣꯏ꯭ꯔꯤ ꯀꯅꯥ ꯊꯣꯡ꯭ꯔꯤ
ꯀꯩ ꯃꯊꯦꯜ ꯇꯧꯔꯒꯦ ꯅꯣꯏ
ꯅ ꯁꯤꯗꯤ ꯌꯦꯟ ꯐꯨꯠꯂꯤ ꯁꯨꯛ ꯑꯣꯏꯅ
ꯌꯦꯟꯁꯨ ꯂꯣꯀꯦꯜꯒꯤ ꯅꯠꯇ꯭ꯔꯗꯤ
ꯍꯣꯏ ꯂ ꯑꯋꯥꯖ ꯅꯊ ꯍꯧꯉꯅꯤ ꯁꯤ
ꯌꯥꯝ ꯐꯪꯅꯅꯤꯅꯦ ꯑꯗꯨꯒꯤ
ꯍꯣꯏ
ꯀꯔꯤ ꯀꯔꯤ ꯊꯕꯛ ꯇꯧꯒꯦ ꯍꯧꯖꯤꯛꯀ
ꯎꯝ
ꯑꯥ
ꯍꯥꯥ
ꯃꯥꯔꯤꯕ꯭ꯔꯣ ꯀꯔꯤ ꯀꯔꯤ ꯊꯕꯛ ꯇꯧꯔꯒꯦ ꯍꯧꯖꯤꯛꯀꯥꯟ
ꯑ ꯀꯔꯤꯁꯨ ꯇꯧꯗꯦꯗ ꯑꯗꯨꯝ ꯍꯧꯖꯤꯛꯇꯤ ꯂꯒꯤ ꯃꯇꯝꯅꯤꯅ ꯂꯧꯗ ꯆꯠꯂꯤ
ꯍꯥꯎ ꯍꯥꯎꯕ ꯂꯧꯗꯨꯒꯤ ꯊꯥꯔꯎꯅꯤ ꯑꯩꯈꯣꯏꯒꯤꯁꯨ
ꯑꯗꯨꯗ ꯀꯦ
ꯅꯨꯡꯁꯤꯅ ꯄꯤꯔꯛꯄꯗꯣ ꯐꯖꯅ ꯆꯥ ꯑꯩꯈꯣꯏꯁꯨ ꯆꯥꯕ ꯆꯥꯅꯤꯡꯉꯤꯅꯦ ꯌ ꯀꯣꯏꯁꯨ ꯂꯥ ꯃ ꯂꯩ ꯆꯤꯡꯒꯤ ꯄ꯭ꯔꯗꯛꯁꯦ ꯀꯌꯥ ꯆꯥꯕ ꯐꯪꯗꯦꯅ
ꯎ ꯑꯣꯣ ꯉꯁꯤꯗꯤ ꯀꯔꯤ ꯀꯔꯤ ꯇꯧꯕ꯭ꯔꯣ ꯅꯪꯗꯤ
ꯀꯩꯝ ꯇꯧꯗꯣꯏꯗ ꯁꯨꯝ ꯎꯝ ꯁꯤ ꯁꯗ ꯂꯩꯗꯒꯤ
ꯑꯣ
ꯍꯧꯖꯤꯛꯀꯥꯟꯅ ꯑꯁꯂ ꯀꯞꯅ ꯇꯝꯃꯤꯅꯀꯣ ꯀ ꯇꯧꯕ ꯌꯥꯗ꯭ꯔꯦ
ꯑ ꯉꯁꯤꯁꯨ ꯌꯦꯡꯗꯣꯏꯔꯣ ꯐꯨꯠꯕꯣꯜ
ꯌꯦꯡꯉ ꯌꯦꯡꯉꯤ ꯑꯗꯨꯒꯤꯗꯃꯛꯇꯅ ꯑꯗꯨꯒꯤ ꯑꯗꯨꯒꯤꯗꯃꯛꯇ ꯑꯩꯅ ꯍꯥ
ꯀꯅꯥ ꯁꯞꯄꯣꯔꯠ ꯇꯧꯒꯦ
ꯏ ꯏꯗꯤ ꯅꯣꯋꯦꯗꯣ ꯇꯣ
ꯑꯣ
ꯍꯧꯖꯤꯛꯀꯥꯟ ꯇꯨꯝꯃꯁꯨ ꯊꯦꯡꯅ ꯇꯨꯝꯃꯦ ꯍꯧꯒꯠꯄꯁꯨ ꯊꯦꯡꯅ ꯍꯧꯒꯠꯂ ꯀꯨꯃꯥꯏꯅ ꯇꯧꯕꯒꯤ ꯊꯕꯛ ꯇꯧꯕ ꯌꯥꯗꯣꯏꯕ
ꯎꯝ ꯉꯟꯅ ꯇꯨꯃ ꯅꯦꯅꯥ
ꯑꯩ ꯁꯅꯥꯟ ꯃꯇꯝꯗꯨꯗꯤ ꯌꯦꯡꯕ ꯐꯪꯉꯣꯏ ꯌꯦꯡꯕ ꯐꯪꯔꯣꯏꯅ ꯆ ꯆꯥꯅꯤ ꯊꯕꯛꯁꯨ ꯂꯩꯇꯕꯅꯤꯅ ꯁꯥ ꯂꯦꯝꯊꯣꯛꯄ ꯑꯣꯏꯅ ꯀꯨꯃꯥꯏꯅ ꯇꯧꯒꯦ ꯍꯥꯏꯅ ꯇꯧꯅꯤꯗ
ꯑꯁ ꯑꯗꯨꯗꯤ ꯅꯣꯏꯗꯤ ꯌꯥꯝ ꯅꯨꯡꯉꯥꯏꯔ ꯅꯨꯡꯉꯥꯏꯒꯅꯤꯅꯦ ꯅꯣꯏꯒꯤ ꯄꯨꯟꯁꯤ ꯂꯩꯅꯤꯡꯈ꯭ꯔꯦꯅꯦ
ꯑꯩꯈꯣꯏꯅꯦ ꯄꯨꯟꯁꯤ ꯌꯥꯝ ꯋꯥꯕꯅꯤ
ꯑ
ꯆꯤꯡꯒꯤ ꯆꯤꯡꯒꯤ ꯀꯩꯅꯣ ꯆꯤꯡꯒꯤ ꯂꯧꯗꯒꯤ ꯀꯩ ꯀꯩꯅꯣ ꯃꯅꯥ ꯃꯁꯤꯡ ꯕꯥꯗꯧ ꯌꯥꯝ ꯑꯣꯏꯔꯝꯅꯤ ꯍꯧꯖꯤꯛ ꯀꯌꯥꯨ
ꯑꯁ ꯁꯥ ꯃꯥꯟꯕꯒꯤꯀꯣ
ꯎꯝ
ꯀꯔꯤ ꯍꯥꯏꯁ ꯍꯦꯒ꯭ꯔꯁꯨ ꯅꯨꯡ ꯑꯍꯤꯡ ꯉꯥꯛꯛꯇ ꯊꯝꯕ ꯌꯥꯏꯌꯦ ꯑꯌꯨꯛꯇꯗꯤ ꯑꯗꯨꯝ ꯈꯣꯏ ꯀꯔꯤ ꯍꯥꯏꯁꯤꯌꯥ ꯍꯥ ꯅꯨꯡꯁꯥꯁꯦ ꯁꯥꯃꯟꯗꯨꯅ ꯌꯥꯗ꯭ꯔꯦ ꯍꯤ__
ꯑꯩꯅꯥ ꯍꯧꯖꯤ ꯀꯥꯟ ꯇꯧꯅꯤꯡꯕꯁꯦ ꯀꯩꯅꯣ ꯃꯦꯠꯁꯗ ꯀꯣꯟ ꯀꯣꯟꯗꯣ ꯑꯩ ꯌꯥꯝ ꯁꯥꯥꯟꯅꯤꯡꯉꯦ ꯏꯇꯥꯑꯣ
ꯁ꯭ꯤꯠ ꯀꯣꯟ ꯂꯣ
ꯑꯣ
ꯑꯗꯨ ꯍꯟꯗꯛ ꯆꯍꯤꯒꯤ ꯑꯩꯅ ꯀꯩꯅꯣ ꯁꯀꯨꯜ ꯍꯦꯛ ꯀꯔꯛ ꯄꯥ ꯀꯣꯂꯩꯁ ꯍꯦꯛ ꯀꯣꯂꯩꯁ ꯍꯦꯛ ꯀꯥꯕ ꯃꯇꯝꯗꯒꯤ ꯆꯥꯕꯁꯤ ꯐꯖꯅ ꯐꯪꯗ꯭ꯔꯤꯕꯀꯣ
ꯍꯥꯏꯕꯗꯤ ꯌꯥꯏ ꯑꯗꯨꯗꯤ ꯂꯧꯕꯤꯒꯦ ꯂꯧꯒꯦ
ꯃꯤꯅ ꯅꯨꯡꯁꯤꯅ ꯄꯤꯔꯛꯄꯗꯨꯕꯨ ꯍꯔꯅ ꯏꯦꯞ ꯇꯧꯗꯗꯤ ꯌꯥꯗꯣꯏꯗꯅ
ꯑꯗꯨꯅꯤ ꯗꯅꯥ
ꯑꯩꯈꯣꯏ ꯑꯩꯈꯣꯏꯁꯨ ꯑꯗꯨ ꯑꯩꯈꯣꯏꯒꯤ ꯂꯧ ꯀꯌꯥꯝ ꯐꯖꯅ ꯀꯌꯥ ꯄꯥꯎꯗꯕꯅꯀꯣ ꯑꯗꯨꯒꯨꯝꯕꯗ ꯑꯩꯈꯣꯏꯗ ꯂꯩꯇꯕꯅꯤꯅ ꯃꯤꯉꯣꯟꯗꯗꯤ ꯃꯤꯉꯣꯟꯗꯒꯤ ꯂꯧꯔꯒ ꯆꯥꯕꯗꯨꯗꯤ ꯀꯩꯅꯣ ꯇꯧꯋꯣꯏꯕꯀꯦ
ꯇꯥꯕ꯭ꯔꯣ
ꯑꯥ ꯇꯥꯏꯌꯦ
ꯃꯤꯉꯣꯟꯗꯒꯤ ꯃꯤꯉꯣꯟꯗꯒꯤ ꯂꯧꯔꯒ ꯆꯥꯕꯗꯤ ꯀꯩꯅꯣ ꯇꯧꯋꯤꯗꯅ
ꯀꯔꯤ ꯇꯧꯕ꯭ꯔꯣ
ꯄꯦꯟꯅ ꯆꯥꯕ ꯐꯪꯗꯦꯅ
ꯑꯦ
ꯅꯠꯇ꯭ꯔꯣ ꯃꯤꯉꯣꯟꯗꯒꯤ ꯀꯩꯅꯣ ꯃꯤꯉꯣꯟꯗꯒꯤ ꯀꯩꯅꯣ ꯇꯧꯔꯗꯤ ꯌꯥꯗꯦꯕꯀꯣ ꯃꯤꯉꯣꯟꯗꯒꯤ ꯄꯦꯠꯟꯅ ꯆꯥꯕ ꯐꯅꯉꯥꯏ
ꯑꯗꯨꯗ ꯑꯣꯏꯁꯨ ꯆꯁꯤꯡ ꯆꯥꯔꯗꯤ ꯌꯥꯔꯕ ꯅꯠꯇ꯭ꯔꯣ ꯅꯠꯇ꯭ꯔꯒ ꯄꯦꯟꯅ ꯆꯥꯒꯦ ꯍꯥꯏꯕ꯭ꯔꯣ
ꯆꯥꯔꯗꯤ ꯄꯦꯟ ꯆꯥꯕ ꯇꯥꯕꯅꯤꯅꯦ ꯍꯥꯏꯕꯨ ꯂꯩꯗ ꯃꯇꯝ ꯃꯇꯝꯒꯤꯀꯣ ꯍꯥꯏꯕꯗꯤ ꯑꯌꯥꯝꯕ_ _ ꯃꯇꯝꯗ ꯌꯥꯝꯕ ꯃꯇꯝꯗ ꯌꯥꯝ ꯁꯥꯔꯦ ꯌꯥꯝꯗꯕ ꯃꯇꯝꯗ ꯈꯤꯇꯪ ꯆꯥꯏ ꯑꯗꯨꯝ ꯇꯧꯔꯏ ꯑꯗꯨꯝ ꯑꯦꯗꯖꯁ ꯇꯧꯔꯒ ꯂꯩꯔꯦꯗꯥ
ꯎꯝ
ꯎ ꯀꯨꯏꯅ ꯆꯥꯕ ꯐꯪꯗꯕꯗꯣ ꯑꯗꯨꯒꯤ ꯌꯥꯝ ꯆꯥꯅꯤꯡꯉꯤ ꯌꯥꯝ ꯆꯥꯅꯤꯡꯉꯤ ꯍꯥꯏꯕ ꯋꯥꯅꯤ
ꯕꯖꯥꯔꯗꯁꯨ ꯌꯣꯟꯕꯗꯣ ꯕꯖꯥꯔꯗꯁꯨ ꯌꯣꯟꯕꯗꯣ ꯎꯗꯕ ꯕꯖꯥꯔꯗ ꯁꯣꯝ ꯁꯣꯝꯗ ꯌ ꯁꯣꯝꯗ ꯌꯣꯜꯂꯤꯁꯦ ꯀꯌꯥ ꯍꯥꯎꯗꯣꯏꯅꯤ ꯍꯣꯏ ꯃꯣꯏꯒꯤꯗꯤ ꯀꯌꯥ ꯍꯥꯎꯗꯣꯏꯅꯦ ꯑꯩꯈꯣꯏ ꯇꯤꯟ ꯆꯤꯡꯒꯤꯒꯨꯝꯅ ꯍꯥꯎꯗꯦꯕꯀꯣ
ꯎꯝ
ꯑꯗꯨꯃꯥꯏꯅ ꯇꯧꯔꯤꯕ ꯑꯩꯁꯨ ꯑꯁ ꯂꯧ ꯎꯕꯥꯒ ꯆꯥꯅꯤꯡꯇꯦꯅꯦ
ꯁꯤꯁꯛ ꯁꯚꯦꯟ ꯑꯩꯏꯠ ꯅꯥꯏꯟ ꯂꯣꯏꯗꯣꯔꯕꯅꯤ
ꯌꯨꯝꯗ ꯂꯩꯕꯔꯣ ꯅꯣꯏꯗꯤ
ꯂꯩꯇꯦꯗ ꯑꯩꯈꯣꯏꯁꯨ ꯌꯨꯝ ꯑꯟꯇꯤ ꯑꯩꯈꯣꯏꯒꯤ ꯌꯨꯝꯗ ꯂꯩꯕꯅꯤꯅ ꯃꯣꯏꯒꯤ ꯍꯧꯖꯤꯛ ꯂꯧ ꯆꯠꯄꯅꯤꯅ ꯃꯣꯏꯉꯣꯟꯗ ꯑꯗꯨꯝ ꯂꯦꯛꯏ ꯂꯦꯛꯄꯅꯦꯗꯥ
ꯑꯆꯥ ꯆꯥ ꯃꯇꯦꯡ ꯃꯇꯦꯡꯒꯤ ꯑꯃ ꯑꯃ ꯑꯃ ꯇꯧꯅꯥꯒꯗꯕꯅꯤ ꯃꯣꯏꯅ ꯋꯥꯕ ꯃꯇꯝꯇꯁꯨ ꯃꯣꯏꯅ ꯃꯤꯅ ꯇꯧꯕꯤꯕ ꯃꯣꯏ ꯃꯤꯅ ꯑꯋꯥꯕ ꯑꯝꯇꯪꯁꯨ ꯑꯩꯈꯣꯏꯅ ꯇꯧꯕꯤꯕ ꯁꯨꯃꯥꯏꯅ ꯇꯧꯔꯒ ꯅꯨꯡꯁꯤ ꯅꯨꯡꯁꯤꯅꯀꯣ ꯑꯩꯏꯕꯗꯤ ꯑꯣꯏꯕꯥ ꯍꯥꯏꯁꯦ ꯄꯔꯤꯊꯤꯕꯤꯗ ꯀꯌꯥꯝ ꯀꯨꯏꯅꯥ ꯍꯤꯡꯒꯗꯕ ꯅꯠꯇꯦꯕ ꯌꯥꯝ ꯇꯦꯟꯕ ꯄꯨꯟꯁꯤꯁꯦ ꯑꯩꯈꯣꯏꯒꯤ ꯇꯦꯜꯂꯕ ꯄꯨꯟꯁꯤꯁꯦꯝꯕ ꯑꯁꯤ ꯃꯅꯨꯡꯗ ꯌꯥꯝ ꯑꯃꯃꯝ ꯅꯨꯡꯁꯤꯔꯤꯒꯀꯣ ꯑꯗꯨꯨꯝ ꯇꯧꯔꯒ ꯂꯩꯗꯕꯅꯤ ꯅꯣꯏ ꯍꯧꯖꯤꯛ ꯍꯧꯖꯤꯛꯀꯥꯟ ꯅꯣꯏ ꯊꯕꯛ ꯁꯨꯕ ꯀꯥꯡꯕꯨꯗꯤ ꯌꯥꯝ ꯁꯥꯔꯝꯅꯤꯅꯦ ꯑꯩꯈꯣꯏ ꯔꯨꯝꯗ ꯐ꯭ꯔꯤꯗ ꯂꯩꯕ ꯐꯥꯎ ꯌꯥꯝ ꯁꯥꯕ ꯀꯥꯟꯗꯀꯣ ꯃꯄꯥꯟ ꯊꯣꯛꯑꯒꯗꯤ ꯑꯁ ꯌꯥꯝ ꯁꯥꯔꯝꯒꯅꯤ
ꯍꯣꯏ ꯉꯁꯥꯏ ꯅꯣꯏꯗꯤ ꯅꯣꯡ ꯆꯨꯕ꯭ꯔꯣ
ꯀꯥꯏꯗꯩꯩ ꯅꯣꯡꯅꯣꯗ ꯅꯣꯡ ꯎꯗꯕ ꯀꯨꯏꯔꯦꯍꯦ ꯅꯨꯡꯁꯥ ꯅꯣꯡꯁꯥꯗꯥ ꯑꯣꯏꯅꯥ ꯍꯥꯏꯍꯟꯒꯦ ꯅꯣꯏꯗꯤ ꯆꯨꯕ꯭ꯔꯥ
ꯍꯣꯏ ꯉꯁꯥꯏ ꯈꯤꯇꯪ ꯆꯨꯑꯦ
ꯆꯤꯡ ꯂꯣꯝꯗꯗꯤ ꯐꯖꯅ ꯆꯨꯕ ꯃꯥꯜꯂꯦ ꯍꯟꯗꯛꯁꯦ ꯑꯩꯅ ꯁꯨꯝ ꯁꯣꯁꯦꯜ ꯃꯦꯗꯤꯌꯥꯗ ꯎꯕꯗꯥꯁꯨ ꯁꯇꯨꯗꯦꯟꯁ ꯐ꯭ꯂꯥꯏꯠ ꯂꯦꯟ ꯁꯂꯥꯏꯠ ꯀꯩꯀꯥ ꯌꯥꯝ ꯊꯦꯡꯅ ꯎ ꯌꯥꯝ ꯊꯦꯡꯅꯩꯕꯀꯣ
ꯂꯦꯟꯁ꯭ꯂꯥꯏꯠꯅ ꯂꯦꯟꯁ꯭ꯂꯥꯏꯠ ꯉꯥꯛꯇꯥ ꯈꯪꯗ꯭ꯔꯦ ꯄꯔꯤꯊꯤꯕꯤꯁꯦ
ꯃꯥꯟ ꯑꯁ ꯍꯧꯖꯤꯛ ꯀꯥꯟ ꯔꯤꯁꯛꯀꯤ ꯌꯥꯝ ꯑꯣꯏꯌꯦ ꯆꯠꯊꯣꯛ ꯆꯠꯁꯤꯟꯁꯦ ꯄꯠ ꯌꯥꯗ꯭ꯔꯦꯅꯦ ꯂꯝꯕꯤ ꯑꯃꯨꯛꯀ ꯈꯨꯗꯛꯇ ꯂꯝꯕꯤ ꯑꯃꯒ ꯆꯤꯡꯂꯥꯥ ꯑꯗꯨꯝ ꯇꯧꯕꯔꯒ ꯂꯩꯁꯦꯕꯨ ꯑꯩꯈꯣꯏꯔꯣꯝꯗꯗꯤ ꯃꯁꯤꯁꯦ ꯋꯦꯗꯔ ꯍꯧꯖꯤꯛ ꯅꯨꯡꯗꯥꯡꯁꯦ ꯌꯥꯝ ꯅꯨꯡꯉꯥꯏꯔꯦꯅꯦ ꯊꯥꯁꯦ ꯐꯖꯅ ꯊꯣꯛꯂꯑꯦꯕ
ꯈꯥ
ꯀꯩ ꯀꯩꯅꯣ ꯅꯤꯡꯁꯤꯡꯂꯛꯀꯦ ꯇꯧꯏꯍꯦ
ꯈꯣꯏꯔꯣꯝꯗꯗꯤ ꯃꯝꯃꯦ
ꯑꯁ ꯈꯣꯏꯔꯣꯝꯗꯤ ꯅꯨꯃ ꯀꯩꯅꯣ ꯊꯥꯁꯦ ꯐꯖꯅ ꯑꯁꯤ ꯐꯨꯜ ꯃꯨꯟ ꯐꯨꯜ ꯃꯨꯟ ꯑꯣꯏꯗꯧꯔꯤꯅꯦ
ꯑꯣ ꯐꯣꯇꯣ ꯀꯥꯄꯣꯗꯅ ꯑꯗꯨꯗꯤ
ꯍꯧꯖꯤꯛ ꯀꯟꯅꯥ ꯀꯥꯞꯄꯤ ꯀꯥꯞꯄꯤꯅꯤ
ꯍ
ꯐꯣꯟ ꯐꯣꯟꯁꯨ ꯀꯌꯥ ꯅꯥꯇꯩ ꯆꯥꯗꯕꯅꯤꯅ ꯀꯦꯃꯦꯔꯥꯁꯤ ꯏꯌꯥ ꯌꯥꯗꯦꯅꯦ ꯊꯕꯛ ꯁꯨꯕꯁꯨ ꯃꯤ ꯃꯌꯥꯝ ꯃꯌꯥꯝ ꯆꯠꯂꯗꯤ ꯂꯧ ꯁꯨꯕꯁꯨ ꯅꯨꯡꯉꯥꯏꯔꯝꯅꯤꯗꯅ
ꯍꯥꯥ
ꯂꯧ ꯁꯨꯕꯁꯨ ꯃꯤ ꯃꯌꯥꯝ ꯃꯌꯥꯝ ꯄꯨꯟꯅ ꯆꯠꯄꯅꯤꯅ ꯅꯨꯡꯉꯥꯏꯔꯝꯒꯅꯦꯕ
ꯑ ꯅꯨꯡꯉꯥꯏꯌꯦ ꯏꯃꯥꯟꯅꯕꯤ ꯏꯥꯟꯅꯕ ꯈꯣꯏ ꯁꯨ ꯃꯇꯦꯡ ꯄꯥꯡꯕꯤꯕ ꯂꯥꯛꯑꯦ ꯅꯨꯡꯉꯥꯏꯌꯦ ꯃꯣꯏꯒꯤꯗꯁꯨ ꯆꯠꯀꯗꯧꯕꯅꯤꯅ ꯑꯗꯨꯝ ꯒ꯭ꯔꯨꯞ ꯒ꯭ꯔꯨꯞ ꯎꯟꯅ ꯆꯠꯂꯦ ꯑꯩꯈꯣꯏ ꯍꯨꯖꯤꯛ ꯍꯨꯖꯤꯛꯄꯨꯗꯤ
ꯅꯨꯉꯥꯏꯕꯥ ꯃꯇꯝꯅꯤ ꯑꯗꯨꯗꯤ
ꯍꯣꯏ ꯅꯨꯡꯉꯥꯏꯌꯦ ꯋꯥꯕ ꯉꯥꯟꯗ ꯋꯥꯃꯤꯟꯕ ꯅꯨꯡꯉꯥꯏꯕ ꯀꯥꯟꯗ ꯅꯨꯡꯉꯥꯏꯃꯤꯟꯅꯕꯗꯣ
ꯎꯝ ꯀꯃꯥꯏꯅꯥ ꯇꯧꯕꯥꯗꯣ